ꯇꯥꯔꯕꯣ ꯍꯜꯂꯣ꯫
ꯍꯜꯂꯣ
ꯑꯣ ꯇꯥꯔꯕꯣ꯫
ꯅꯪ ꯇꯥꯗ‌ꯦꯅ‌ꯦ ꯀꯔꯤꯒꯤꯅꫭ꯫
ꯇꯥꯔꯕꯣ ꯇꯥꯔꯕꯣ꯫
ꯀꯩꯗꯧꯕꯤꯅꯣ ꯑꯩꯉꯣꯟꯗ ꯅꯦꯠ ꯅꯨꯡꯉꯥꯏꯇꯕꯤꯒꯤꯔꯣ
ꯎꯝ ꯑꯩꯅ ꯉꯥꯡꯕꯁꯦ ꯇꯥꯕ꯭ꯔꯣ
ꯇꯥꯔꯦ ꯇꯥꯔꯦ ꯇꯥꯔꯦ
ꯑꯣ ꯎꯝ ꯍꯧꯖꯤꯛꯁꯦ ꯅꯦꯠ ꯈꯤꯇꯪ ꯅꯨꯡꯉꯥꯏꯇꯕꯗꯧꯅ ꯇꯧꯋꯦꯀꯣ
ꯎꯝ꯫ ꯕꯤꯖꯤ ꯌꯥꯝ ꯑꯣꯏꯌꯦ ꯁꯥꯔꯚꯔꯁꯦ ꯍꯥꯏꯗꯤ ꯃꯤ ꯌꯥꯝ ꯀꯣꯜ ꯇꯧꯅꯕ ꯃꯥꯜꯂꯦꯕꯀꯣ꯫
ꯎꯝ
ꯑꯗꯨꯅ ꯉꯁꯥꯏ ꯑꯦꯛꯁꯄꯥꯔꯠ ꯑꯃꯅꯁꯨ ꯑꯗꯨꯝ ꯍꯥꯏꯌꯦꯕꯀꯣ
ꯎꯝ ꯎꯝ
ꯎꯝ
ꯑꯩꯍꯧꯖꯤꯛ ꯇꯧꯔꯛꯇꯔꯤꯀꯥꯟꯗ ꯇꯧꯔꯝꯕꯗꯣ ꯍꯧ ꯀꯣꯜꯇꯧꯔꯛ ꯇꯧꯔꯝꯃꯦꯕꯀꯣ
ꯑꯥ
ꯇꯧꯒꯦ ꯇꯧꯔꯦ ꯇ꯭ꯔꯥꯏ ꯇꯧꯕ ꯀꯥꯟꯗ ꯑꯃ ꯏꯔ ꯍꯥꯏꯔꯒ ꯑꯗꯨꯝ ꯊꯣꯛꯑꯒ ꯂꯩꯌꯦꯕ
ꯑꯣ ꯑꯆꯥ ꯑꯗꯨꯅꯅꯦ ꯑꯗꯨꯅꯅꯦ ꯆꯨꯝꯃꯦ ꯆꯨꯝꯃꯦ
ꯑꯗꯨꯏꯅꯦ ꯑꯩꯅ ꯉꯥꯏꯈꯣ ꯀꯩꯅꯣ ꯇꯧꯔꯤꯅ ꯍꯥꯏꯔꯛꯏꯗꯣ
ꯑꯥ ꯑꯣ
ꯑꯗꯨꯒ ꯑꯃꯨꯛ ꯌꯥꯔꯛꯏꯕ ꯍꯧꯖꯤꯛ ꯈꯛꯇ
ꯑꯩ ꯅꯪ ꯁꯥꯎꯔ ꯖꯥꯠꯂ ꯍꯥꯏꯅ
ꯀꯩꯒꯤꯅꯣ ꯍꯥꯏꯁꯦ
ꯑꯁꯥꯏ ꯃꯥꯡꯍꯜꯂꯦ ꯍꯥꯏꯅ ꯁꯥꯎꯕꯗꯣ ꯑꯗꯨꯃꯥꯏꯅ ꯁꯥꯎꯔꯥ ꯖꯥꯠꯂ
ꯎꯝ
ꯅꯨꯄꯤꯗꯤ ꯁꯥꯎꯔꯁꯨ ꯄꯛꯄꯅꯦꯗ
ꯍꯣꯏ ꯅꯨꯄꯤꯗꯤ ꯈꯔ ꯏꯁꯧ ꯂꯥꯡꯉꯒ ꯄꯛꯄꯅꯦ
ꯑꯗꯨꯅꯦ ꯇꯦꯇꯥꯛ ꯇꯦꯇꯥꯛ ꯇꯧꯗꯨꯅ ꯈꯔ ꯄꯛꯄꯅꯦ ꯅꯨꯄꯤꯗꯤ
ꯎꯝ
ꯆꯨꯝꯕꯨ ꯆꯨꯝꯗ꯭ꯔꯣ
ꯆꯨꯝꯃꯦ ꯆꯨꯝꯃꯦ
ꯑꯦ ꯑꯗꯨ ꯂꯧꯊꯣꯛꯎꯅꯣ ꯑꯗꯨ ꯌꯥꯟꯕ ꯌꯥꯗꯔꯥꯕꯅꯦꯕ ꯁꯨꯔꯅꯌꯥꯟꯕ ꯅꯠꯇ꯭ꯔꯗꯤ ꯌꯥꯔꯣꯏꯕ ꯇꯥꯔꯛꯑꯕꯅꯦ ꯁꯨ ꯅꯪꯉꯣꯟꯗ ꯌꯥꯟꯖꯜꯂꯝꯕꯅꯦ ꯑꯩꯅ
ꯎꯝ
ꯑꯗꯩ ꯌꯥꯜꯂꯝꯃꯣ ꯑꯗꯩꯗ ꯑꯩ ꯌꯥꯜꯂꯁꯨ ꯌꯥꯟꯒꯦ ꯅꯪ ꯀꯩꯒꯤꯅꯣ ꯕꯣꯜ ꯌꯦꯡꯗ꯭ꯔꯗꯤ ꯀꯩꯗꯧꯔꯒꯦ ꯆꯠꯇ꯭ꯔꯕꯣ
ꯎꯝ ꯆꯠꯇ꯭ꯔꯦ ꯑꯁ ꯌꯦꯡꯅꯤꯡꯗ꯭ꯔꯦꯗ ꯅꯣꯡ ꯆꯨꯕꯒꯤ ꯎꯝ ꯅꯛꯄꯗꯤ ꯅꯛꯄꯅꯦ ꯗꯁꯤ ꯍꯣꯡꯀꯥꯞ ꯇꯔꯥ ꯀꯨꯟ ꯊꯥꯡꯉꯒꯗꯤ ꯂꯩꯕꯅꯦ ꯑꯗꯣ
ꯌꯦꯡꯉꯨꯖꫭ ꯌꯥꯗ꯭ꯔꯣ
ꯕꫭꯜꯗꯁꯤ
ꯀꯩꯕ
ꯕꯣꯜ ꯌꯦꯡꯒꯗꯕꯁꯦ ꯇꯜꯂꯦꯕ
ꯑꯩ ꯍꯥꯏꯗ꯭ꯔꯣ ꯅꯪ ꯌꯦꯡꯗ꯭ꯔꯗꯤ ꯌꯦꯡꯉꯣꯏ ꯍꯥꯏꯗ꯭ꯔꯣ
ꯎ ꯏꯁ ꯉꯔꯥꯡꯁꯨ ꯌꯦꯡꯗ꯭ꯔꯤꯗꯨꯕꯨ ꯎꯝ
ꯉꯔꯥꯡꯁꯨ ꯌꯦꯡꯗꯦ ꯑꯗꯨꯅꯅꯦ
ꯎꯝ
ꯅꯪ ꯇꯨꯝꯕ ꯄꯥꯝꯃꯨꯌ‌ꯦ ꯍꯥꯏꯗꯨꯗꯤ
ꯎꯝ
ꯃꯇꯝ ꯌꯥꯝ ꯄꯥꯝꯃꯨꯌꯦ ꯍꯥꯏꯗꯣ ꯇꯝꯒꯗꯕꯅꯦ ꯑꯔꯂꯤ ꯇꯨꯕ‌ꯦꯠ
ꯑꯔꯂꯤꯇꯨꯔꯥꯏꯁ ꯃꯦꯛ ꯑꯃꯦꯟ ꯍꯦꯜꯗꯤ ꯑꯦ ꯑꯥꯔ ꯂꯤꯇꯨ ꯑꯥ ꯄꯨꯡꯀꯌꯥꯗ ꯍꯧꯒꯠꯀꯦ
ꯉꯁꯥꯏꯗꯤ ꯇꯧꯔꯦ ꯇꯥꯔꯦ
ꯑꯠꯆꯥ
ꯇꯔꯦꯠ ꯇꯥꯏꯌꯦꯕ ꯉꯁꯥꯏ
ꯎꯝ ꯌꯥꯏꯃ ꯄꯪꯊꯦꯡ ꯊꯦꯡꯕꯗꯤ ꯅꯠꯇꯦꯍꯦ
ꯈꯔꯗꯤ ꯊꯦꯡꯉꯕ ꯅꯠꯇ꯭ꯔꯣ
ꯈꯔꯕꯨꯗꯤ ꯍꯣꯏ ꯑꯣꯏꯔꯒꯁꯨ ꯄꯪꯊꯦꯡ ꯊꯦꯡꯕꯨꯗꯤ ꯅꯠꯇꯦ
ꯎꯝ ꯑꯗꯨꯝ ꯇꯨꯝꯃ ꯂꯩꯅꯤꯡꯕꯗꯣ ꯑꯗꯨꯅꯤꯗ ꯑꯣꯏꯔꯤꯕꯁꯦ
ꯍꯣꯏ ꯍꯣꯏ ꯇꯨꯝꯕꯁꯦ ꯍꯛꯆꯥꯡꯗꯤ ꯆꯥꯎꯗꯤ ꯆꯥꯎ ꯍꯛꯆꯥꯡ ꯅꯣꯏꯗꯤ ꯅꯣꯏꯊꯣꯛꯄꯅ‌ꯦ ꯇꯨꯝꯒꯥꯟꯕꯩꯁꯀꯣ ꯎꯝ ꯅꯨꯡꯗꯥꯥꯡ ꯅꯠꯇꯦ ꯅꯨꯡꯗꯥꯡ ꯅꯨꯡꯗꯥꯡ ꯅꯨꯡꯊꯤꯟ ꯑꯌꯨꯛ ꯍꯥꯏꯕ ꯍꯥꯏꯕ ꯅꯠꯇꯦ ꯍꯥꯏꯗꯤ ꯇꯨꯝꯕꯒꯤ ꯆꯥꯡꯁꯦ ꯁꯨꯝ ꯍꯦꯟꯒꯠꯂꯛꯑꯒꯗꯤ ꯅꯣꯏꯕꯒꯤ ꯆꯥꯡꯁꯦ ꯑꯗꯨꯝ ꯍꯦꯟꯒꯠꯂꯛꯑꯦꯕ ꯏꯁꯦ ꯐꯖꯅ ꯎꯏꯔꯒ ꯍꯣꯏ ꯀꯩꯅꯣ ꯇꯧꯔꯒ ꯃꯪ ꯃꯪꯅꯤꯡꯉꯥꯏ ꯇꯨꯝꯗ꯭ꯔꯒꯁꯨ ꯑꯗꯨꯝ ꯐꯃꯨꯡꯗ ꯂꯣꯡꯅ ꯇꯥꯔꯗꯣ ꯁꯤꯅꯤ꯫ ꯇꯤꯒꯤꯁꯤ ꯍꯩꯅꯕꯤꯒꯤ ꯁꯨꯃꯥꯏꯅ ꯑꯣꯏꯔꯛꯈ꯭ꯔꯒꯗꯤꯀꯣ꯫ ꯁꯤ ꯇꯧꯋꯦꯕꯁꯦ ꯑꯣꯕꯤꯁꯤꯇꯤꯁꯦ ꯑꯗꯨꯝ ꯍꯦꯛ ꯂꯥꯛꯑꯦꯕ꯫
ꯑꯧ ꯑꯣꯏꯌꯦ ꯑꯣꯏ ꯑꯗꯨꯝ ꯇꯧꯋꯦ ꯑꯁ꯫ ꯑꯗꯨꯝ ꯐꯃꯨꯡꯗ ꯂꯩꯔꯒ ꯍꯥꯏꯗꯤ ꯑꯗꯨꯅ ꯅꯨꯡꯉꯥꯏꯖꯕ ꯄꯣꯊꯥꯔꯦ ꯍꯥꯏꯔꯁꯨ꯫ ꯗꯨꯝ ꯍꯤꯞꯄꯒ ꯈꯣꯠꯂꯒ ꯑꯗꯨꯅ ꯄꯦꯟꯖꯕꯗꯣ ꯑꯣꯏꯖꯕꯗꯣ ꯑꯗꯨꯅꯅꯦ꯫
ꯑꯩꯁꯨꯅꯦ꯫ ꯎꯝ ꯑꯗꯨꯅꯦ ꯑꯩꯁꯨꯅꯦ ꯑꯩꯉꯣꯟꯗ ꯐꯪꯕꯒꯤ ꯑꯩ ꯍꯥꯏꯔꯤꯅꯦ ꯀꯩꯅꯣ꯫
ꯎꯝ꯫
ꯑꯩꯁꯨꯅ‌ꯦ꯫ ꯑꯩꯁꯨ ꯑꯩꯁꯨ ꯑꯩꯁꯨ ꯑꯗꯨꯃꯥꯏ‌ ꯑꯣꯏꯌꯦꯕ꯫
ꯀꯩ ꯊꯕꯛ ꯇꯧꯔꯨꯒꯦ꯫
ꯑꯩ ꯁ꯭ꯀꯨꯜ ꯉꯏꯍꯥꯛ ꯌꯧꯔꯦ ꯑꯗꯒꯤ꯫ ꯀꫭꯝ ꯊꯥꯡ ꯌꯧꯔꯨꯔꯦ ꯁ꯭ꯀꯨꯜ꯫ ꯉꯥꯏꯍꯥꯛ ꯌꯧꯔꯨꯔꯒ ꯑꯁꯥꯏ ꯏꯟꯁꯥꯡ ꯅꯥꯄꯤ ꯂꯧꯔꯒ ꯂꯥꯛꯑꯦ꯫ ꯑꯗꯨ ꯑꯗꯨ ꯃꯉꯥꯏꯔꯦ ꯀꯩꯅꯣ꯫
ꯑꯣꯖꯥꯁꯨ ꯑꯣꯏꯕ꯭ꯔꯣ꯫
ꯑꯣꯏꯌꯦ ꯑꯣꯏꯕꯕꯨꯗꯤ ꯑꯗꯨ ꯑꯣꯏꯔꯒꯁꯨ ꯂꯩꯗꯅ꯫ ꯑꯗꯨꯅꯦꯗ꯫
ꯑꯣꯖꯥꯅꯤꯀꯣ꯫
ꯀꯔꯤ ꯇꯥꯛꯏꯅꯣ꯫
ꯍꯥꯥ꯫
ꯐꯤꯖꯤꯛꯁꯀ ꯀꯦꯃꯦꯁꯇ꯭ꯔꯤ꯫
ꯋꯥꯎ ꯀ꯭ꯂꯥꯁ ꯀꯌꯥ ꯀꯌꯥ ꯇꯥꯛꯏꯅꯣ꯫
ꯍꯦꯠ ꯇꯨ ꯇꯦꯜ꯫
ꯏꯁ ꯌꯥꯝ ꯊꯤꯟ ꯅꯩ ꯀꯩꯅꯣ ꯑꯣꯖꯥ꯫ ꯑꯣꯖꯥ ꯑꯣꯖꯥ꯫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
ꯀꯩꯅꯣ ꯃꯤꯅ ꯑꯣꯖꯥ ꯀꯧꯔ ꯈꯨꯝꯗ꯭ꯔꯤꯁꯤꯅ꯫
ꯀꯩꯅꯣ ꯃꯇꯥꯡ ꯆꯥꯗꯦ꯫
ꯑꯦ ꯑꯣꯖꯥ ꯑꯣꯏꯗꯥꯏꯅꯦ꯫
ꯑꯣꯈ‌ꯦ ꯑꯣꯈ‌ꯦ ꯀꯩ ꯍꯥꯏꯅꯣ꯫
ꯅꯪ ꯅꯪꯒꯤ ꯅꯪꯉꯣꯟꯗꯗꯤ ꯑꯩ ꯑꯣꯖꯥ ꯑꯣꯏꯗꯦ ꯍꯥꯏꯕꯅꯤꯗ꯫
ꯎꯝ ꯀꯧꯕꯗꯤ ꯌꯥꯏꯗꯅ꯫
ꯌꯥꯕꯨꯗꯤ ꯌꯥꯏ ꯀꯥꯏꯗꯦ ꯁꯨꯝ ꯏ ꯀꯥꯏꯖꯕ ꯍꯥꯏꯗꯣ꯫
ꯎꯝ ꯎꯝ ꯎꯝ꯫
ꯄ꯭ꯔꯥꯏꯚꯦꯠꯀꯤ ꯑꯣꯏꯔꯒ ꯏꯁ ꯀꯔꯤ꯫
ꯑꯦ ꯄ꯭ꯔꯥꯏꯚꯦꯠꯀꯤ ꯑꯣꯖꯥ ꯒꯃꯦꯟꯒꯤ ꯑꯣꯖꯥ꯫ ꯒꯃꯦꯟꯒꯤ ꯑꯣꯖꯥꯅ ꯀꯌꯥꯝ ꯍꯦꯟꯅ ꯐꯕꯅꯣ ꯄ꯭ꯔꯥꯏꯕꯦꯠꯀꯤꯅ ꯀꯌꯥꯝ ꯐꯠꯇ꯭ꯔꯕꯅꯣ꯫
ꯑꯦ ꯍꯥꯏꯗꯤ꯫ ꯃꯤ ꯑꯥ ꯒꯣꯔꯃꯦꯟꯒꯤꯗꯤ ꯁꯦꯟꯇ꯭ꯔꯦꯂꯥꯏꯁ ꯇꯧꯕ ꯃꯤꯅ꯫ ꯁꯛꯈꯪꯕ ꯑꯣꯖꯥꯁꯤꯡꯅꯤ ꯀꯩꯅꯣ꯫
ꯑꯗꯣ ꯅꯪꯁꯨ ꯇꯥꯛꯄ ꯉꯝꯃꯤ ꯅꯠꯇ꯭ꯔꯣ ꯁꯥꯇ꯭ꯔꯗꯣ꯫
ꯑꯗꯨꯕꯨꯗꯤ ꯉꯝꯃꯦ꯫
ꯌꯥꯔꯦꯑꯗꯣ꯫
ꯑꯗꯨꯅ ꯅꯪꯅ ꯍꯥꯏꯕ꯫
ꯑꯩꯅ ꯍꯥꯏꯕ ꯍꯥꯏꯁꯦ ꯌꯥꯔꯥꯕꯅꯦ꯫
ꯑꯗꯨꯅ ꯅꯪꯅ ꯍꯥꯏꯕ꯫ ꯆꯨꯝꯗ꯭ꯔꯣ ꯑꯗꯨ ꯅꯪꯅ ꯍꯥꯏꯕ ꯅꯠꯇ꯭ꯔꯣ꯫
ꯎꯝ꯫ ꯃꯁꯝ ꯀꯪꯍꯜꯂꯤ ꯑꯣꯏꯔꯝꯅꯤ ꯏꯔꯨꯒ ꯂꯨꯖꯔꯒ ꯍꯤꯌꯔ ꯗ꯭ꯔꯥꯏꯌꯔ꯫
ꯎꯝ꯫
ꯑꯣ ꯑꯗꯨꯗꯤ ꯅꯣꯏ ꯁꯥꯇ꯭ꯔ ꯀꯌꯥꯝ ꯂꯩꯒꯦ
ꯁꯥꯇ꯭ꯔꯗꯤ ꯌꯥꯝꯃ‌ꯦ꯫
ꯑꯣ꯫
ꯁꯠꯇ꯭ꯔꯁꯦ꯫ ꯑꯩ ꯆꯍꯤ ꯃꯔꯤ ꯃꯉꯥ ꯃꯉꯥ ꯍꯦꯜꯂꯦ꯫
ꯎꯝ ꯑꯦꯛꯁꯄꯤꯔ‌ꯦꯟꯁꯇꯤ ꯃꯌꯥꯝ ꯂꯩꯔꯝꯃꯅꯤ꯫
ꯍ‌ꯦ ꯀꯔꯤ ꯆꯍꯤ ꯃꯔꯤ ꯃꯉꯥ ꯈꯛꯇꯪ ꯑꯣꯏꯔꯒ ꯀꯔꯤ ꯑꯦꯛꯁꯄꯤꯔꯤꯌꯦꯟꯁ ꯂꯩꯒꯗ꯭ꯔꯣ꯫
ꯆꯍꯤ ꯃꯔꯤ ꯃꯉꯥꯗꯨ ꯑꯦꯛꯁꯄꯤꯔꯤꯌꯦꯟꯁ ꯅꯠꯇ꯭ꯔꯣ꯫
ꯑꯦꯛꯁꯄꯤꯔꯤꯌꯦꯟꯁ ꯇꯥꯜꯂꯤꯕ ꯍꯥꯏꯗꯨ ꯑꯣꯏꯔꯤꯅꯦ ꯑꯣꯏꯗ꯭ꯔꯤꯕꯀꯣ꯫
ꯑꯗꯨꯏꯁꯨ ꯆꯍꯤ ꯃꯔꯤ ꯃꯉꯥ ꯁꯨꯔꯗꯤ ꯈꯔꯗꯤ ꯈꯪꯉꯝꯃꯅꯤ꯫ ꯑꯗꯨ ꯅꯣꯏ ꯀ꯭ꯂꯥꯁꯇꯤ ꯌꯥꯝꯌꯥꯝ ꯇꯥꯛꯑꯦꯀꯣ꯫
ꯁꯥꯒꯤꯗꯤ ꯑꯗꯨꯝ ꯈꯔ ꯈꯔꯗꯤ ꯑꯗꯨꯝ ꯅꯣꯂꯦꯖꯄꯨꯗꯤ ꯑꯗꯨꯝ ꯂꯥꯛꯑꯦꯗ ꯂꯥꯛ꯫ ꯈꯨꯠꯂꯣꯏꯕ ꯍꯥꯏꯕꯗꯨꯗꯤ ꯑꯣꯏꯗ꯭ꯔꯤꯗꯅ ꯃꯤꯅꯗꯤ ꯀꯔꯤ ꯍꯥꯏꯒꯅꯤ ꯑꯁ ꯁꯤꯃꯗꯤ꯫ ꯐꯖꯔꯦ ꯍꯥꯏꯕꯗꯨꯗꯤ ꯑꯣꯏ ꯉꯝꯗꯦꯗꯅ꯫
ꯎꯝ ꯑꯣꯏꯔꯛꯀꯅꯤꯗ ꯑꯗꯨꯝ ꯇꯥꯛꯂꯛꯑꯗꯤ꯫
ꯀꯥꯏꯗꯦ ꯍꯣꯏ꯫ ꯃꯤ ꯂꯦꯞꯇꯤꯅꯦꯟ ꯀꯔꯅꯦꯜ ꯐꯥꯎ ꯂꯩꯔꯦ ꯑꯩꯒꯤ ꯁꯥꯇ꯭ꯔꯁꯦ꯫
ꯀꯩꯕ꯫
ꯂ‌ꯦꯞꯇꯅꯦꯟ ꯀꯔꯅ‌ꯦꯜ ꯑꯥꯔꯃꯤꯗꯀꫭ꯫
ꯎꯝ꯫
ꯒꯤ ꯂꯦꯞꯇꯤꯅꯦꯟ ꯀꯥꯔꯅꯦꯜ ꯂꯩꯔꯦ ꯅꯍꯥꯟ꯫ ꯕꯖꯥꯔꯗ ꯊꯦꯡꯅꯕ꯫ ꯑꯗꯨꯗ ꯑꯩꯗꯤ ꯃꯁꯛ ꯈꯪꯗ꯭ꯔꯦꯕꯀꯣ ꯑꯗꯣ ꯃꯥꯁꯦ ꯅꯨꯄꯤ꯫ ꯊꯤꯔꯖꯥꯠꯅꯦꯕ ꯃꯥꯏ ꯅꯨꯄꯤ ꯀꯩꯅꯣ ꯇꯧꯔꯒ꯫ ꯂꯥꯛꯄꯗꯨꯗ ꯑꯩꯉꯣꯟꯗꯁꯨ ꯑꯦ꯫ ꯒꯨꯠ ꯃꯣꯔꯅꯤꯡ ꯁꯥꯔ ꯍꯥꯏꯅ ꯍꯥꯏꯔꯒ ꯑꯥ ꯃꯣꯔꯅꯤꯡ ꯑꯥ꯫ ꯀꯅꯥ ꯀꯅꯥ ꯀꯃꯥꯏ ꯀꯃꯥꯏ ꯇꯧꯕ꯭ꯔꯥ ꯑꯗꯨ ꯇꯧꯕ꯭ꯔꯥ ꯍꯥꯏꯅ ꯁꯨꯝ ꯋꯥꯔꯤꯗ ꯑꯗꯨꯝ ꯅꯔꯅ ꯑꯩ꯫ ꯈꯪꯗ꯭ꯔꯕꯣꯅ ꯈꯪꯗ꯭ꯔꯦꯗꯤ ꯁꯤ ꯁꯤ꯫ ꯑꯗꯨꯅꯦ ꯑꯗꯨꯅꯦ ꯑꯗꯨ ꯃꯇꯝꯗ ꯑꯗꯨꯃꯥꯏꯅ ꯇꯧꯕꯗꯨꯅꯤ ꯍꯥꯏꯕꯗꯒꯤ ꯑꯩ ꯑꯗꯨꯝ ꯑꯃꯨꯛꯀ꯫ ꯀꯔꯤ ꯍꯥꯏꯒꯅꯤ ꯈꯪꯂꯛꯄ ꯍꯥꯏꯗꯣ꯫
ꯅꯤꯡꯁꯤꯡꯉꯛꯄꯗꯣ꯫
ꯑꯥ ꯅꯤꯡꯁꯤꯡꯉꯛꯄꯗꯣ ꯑꯗꯨ ꯃꯥꯏ ꯑꯣꯏꯔꯛꯕꯗꯤ ꯑꯁ꯫ ꯀꯔꯤ ꯇꯧꯕ꯭ꯔꯥ ꯅꯪ ꯀꯔꯤ ꯀꯔꯤ ꯍꯣꯠꯅꯔ ꯂꯩꯔꯦ꯫ ꯑꯩ ꯁꯤꯗ ꯁꯨꯃꯥꯏꯅ ꯇꯧꯔ ꯂꯩꯔꯦꯅ꯫ ꯍꯧꯖꯤꯛꯁꯦ ꯃꯥꯁꯦ ꯎꯝ ꯀꯩꯅꯣꯗ ꯂꯩꯕ ꯖꯥꯠꯅꯦ꯫ ꯁꯨꯝ ꯃꯄꯥꯟ ꯂꯝꯗꯀꯣ꯫
ꯎꯝ
ꯄꯥꯟꯂꯝꯗ ꯂꯩꯕ ꯖꯥꯠꯅꯦ ꯑꯗꯨꯗ ꯁꯨꯇꯤ ꯂꯥꯛꯄꯅꯦ ꯋꯦꯗꯤꯡꯒꯤ ꯁꯨ ꯅꯨ ꯄꯄꯤ ꯂꯥꯛꯄꯅꯦ ꯑꯁ ꯈꯔ ꯅꯪꯉꯣꯟꯗ ꯏꯟꯚꯥꯏꯠ ꯇꯧꯔꯝꯗꯕꯁꯦ ꯑꯩ ꯌꯥꯝ ꯔꯤꯒ꯭ꯔꯦꯠ ꯑꯣꯏꯌꯦ ꯍꯧꯖꯤꯛꯇ ꯍꯥꯏꯅ ꯍꯥꯏꯗ ꯑꯦ ꯀꯔꯤꯁꯨ ꯄ꯭ꯔꯣꯕ꯭ꯂꯦꯝ ꯂꯩꯇꯦ ꯅꯣꯡꯃ ꯃꯇꯥꯡ ꯆꯥꯕꯗ ꯑꯃꯨꯛ ꯄꯨꯜꯂꯒ ꯂꯣꯏꯔꯦꯅ ꯍꯥꯏꯔ ꯃꯥꯁꯤꯁꯤ ꯑꯩꯒꯤ ꯋꯥꯏꯐꯅꯦꯅ ꯍꯥꯏꯔꯦ ꯃꯥꯏ ꯅꯨꯄꯤꯗꯨꯁꯨ ꯑꯗꯨꯝ ꯍꯣꯏ ꯏꯟꯇꯂꯦꯛꯆꯨꯋꯦꯜ ꯑꯗꯨꯝ ꯑꯣꯏꯌꯦꯀꯣ ꯗꯨꯝ ꯌꯥꯏ
ꯑꯣꯖꯥꯗꯤ ꯍꯧꯖꯤꯛꯐꯥꯎ ꯁꯤꯡꯒꯜ ꯑꯣꯏꯕꯤꯔꯤꯕ꯭ꯔꯣ
ꯑꯣꯏꯖ
ꯃꯤꯁꯦ ꯁꯥꯇ꯭ꯔꯒꯁꯦ ꯑꯆꯧ ꯑꯆꯧꯕ ꯌꯥꯝ ꯄꯨꯊꯣꯛꯈ꯭ꯔꯦꯀꯣ
ꯎꯝ ꯄꯨꯊꯣꯛꯈ꯭ꯔꯦ ꯑꯗꯨꯒ ꯁꯤꯗ ꯍꯣꯔ ꯂꯩꯔꯦ ꯍꯣꯔ ꯂꯩꯔꯦ ꯍꯣꯔ ꯇꯥꯔ ꯂꯩꯔꯦ
ꯀꯩꯕ
ꯍꯣꯔꯒ ꯇꯥꯔ ꯂꯩꯔꯦꯕ